ꯇꯥꯕ
ꯑ ꯑꯗꯨꯗꯣ ꯑꯦꯝ ꯗꯤ ꯁꯤ ꯍꯥꯏꯔꯒꯅ ꯑꯗꯨꯅꯦꯗꯅ
ꯑꯥ
ꯎꯝ ꯑꯗꯨꯒ ꯑꯦ ꯁꯤ ꯁꯤ ꯍꯥꯏꯔꯤꯁꯤꯅ ꯏꯪꯂꯤꯁ
ꯑ
ꯑꯗꯨꯒ ꯀꯣꯔ ꯄꯦꯄꯔ ꯀꯩꯅꯣꯒꯤ ꯃꯦꯖꯣꯔꯗꯒꯤ ꯑꯦꯁ ꯁꯤꯁꯤ ꯑꯩꯈꯣꯏ ꯃꯦꯁꯀꯤꯅ ꯀꯝꯄ꯭ꯌꯨꯇꯔ ꯑꯣꯏꯕꯀꯣ
ꯑꯥ
ꯄꯥꯏꯊꯣꯟ ꯀꯨꯝꯕ ꯑꯥ ꯑꯩꯈꯣꯏ ꯄ꯭ꯔꯣꯒ꯭ꯔꯥꯃꯤꯡ ꯈꯔ ꯂꯩꯕꯗꯨꯗ ꯑꯦ ꯁꯤ ꯁꯤ ꯄꯦꯄꯔ ꯑꯣꯏꯅ ꯇꯥꯔꯦ ꯑꯗꯨꯅ
ꯅꯣꯏ ꯑ ꯀꯩ ꯀꯩ ꯄꯥꯏꯊꯣꯟꯒꯨꯝꯕꯗꯣ ꯑꯣ ꯑꯣ ꯀꯩꯀꯩ ꯇꯝꯕꯤꯒꯦ ꯍꯁ ꯗꯦ ꯃꯜꯗꯒꯤ ꯍꯧꯕ꯭ꯔꯣ ꯑꯣꯔ ꯁꯦꯁ ꯁꯦꯁ ꯑꯣ ꯗꯥꯏꯔꯦꯛ ꯄꯥꯏꯊꯣꯟ ꯆꯠꯄ
ꯑꯥ ꯗꯥꯏꯔꯦꯛ ꯄꯩꯊꯣꯟ ꯆꯠꯂꯦ ꯑꯩꯁꯦ ꯁꯦꯀꯦꯟ ꯁꯦꯃꯤꯁꯇꯔꯒꯤꯁꯦ ꯐꯥꯔꯠ ꯁꯦꯃꯤꯁꯇꯔꯗꯅ ꯂꯇꯦꯛꯁ ꯇꯧꯋꯦꯕꯀꯣ
ꯑꯥ
ꯑꯗꯨꯗ ꯇꯦꯛꯁ ꯇꯧꯕꯗꯤ ꯈꯔ ꯕꯦꯁꯤꯛ ꯆꯠꯂꯦ ꯑꯗꯨ ꯀꯩꯅꯣꯒꯤ ꯄꯦꯊꯣꯟꯒꯤꯁꯤ ꯑꯩꯈꯣꯏ
ꯗꯥꯏꯔꯦꯛ ꯆꯠꯄꯗꯣ ꯒ꯭ꯌꯥꯟ ꯇꯥꯕꯣ
ꯄꯩꯊꯣꯟꯒꯤꯗꯣ
ꯑꯥ
ꯒ꯭ꯌꯥꯟ ꯇꯥꯗ꯭ꯔꯦ ꯍꯥꯏꯗꯤ ꯑꯩꯈꯣꯏ ꯁꯦꯀꯦꯟ ꯁꯦꯃꯤꯁꯇꯔꯁꯦ ꯀꯩ ꯁꯤꯆꯨꯋꯦꯁꯟꯅ ꯈꯔ ꯌꯥꯗꯕꯒꯤ ꯑ ꯀ꯭ꯂꯥꯁꯇꯣ ꯌꯥꯝꯅ ꯐꯖꯅ ꯇꯥꯛꯇ꯭ꯔꯦꯕꯀꯣ
ꯑꯥ
ꯑꯗꯨꯗꯒꯤ ꯄꯩꯊꯣꯟꯒꯤꯁꯦ ꯀꯔꯤꯅꯣ ꯈꯪꯗ꯭ꯔꯦ
ꯄꯥꯏꯊꯣꯟ ꯍꯥꯏꯔꯗꯤ ꯀꯝꯄꯌꯨꯇꯔꯒꯤꯗꯨ ꯅꯠꯇ꯭ꯔꯣ ꯅꯪ ꯄ꯭ꯔꯣꯒꯥꯃꯤꯡ ꯂꯦꯡꯒꯣꯏꯁꯀꯤꯗꯤ ꯅꯣ ꯑꯗꯨꯗꯤ ꯗꯥꯏꯔꯦꯛ ꯗꯥꯏꯔꯦꯛ ꯆꯠꯄꯗꯨꯗꯤ ꯍꯣꯏ ꯈꯤꯇꯪ ꯒ꯭ꯌꯥꯟ ꯇꯥꯕ ꯈꯔ ꯋꯥꯔꯝꯅꯤ
ꯎꯝ ꯑꯩꯈꯣꯏꯅ ꯇꯧꯕꯗꯣ ꯌꯨꯅꯤꯠ ꯋꯥꯟ ꯈꯛꯇꯪ ꯊꯤꯌꯨꯔꯤ ꯈꯛꯇꯪ ꯇꯧꯔꯒ ꯂꯣꯏ ꯁꯤꯜꯂꯦꯕꯀꯣ
ꯑꯥ
ꯑꯗꯨ ꯃꯇꯝ ꯂꯩꯇ꯭ꯔꯕꯅꯤꯅ
ꯂꯥꯏꯔꯤꯛꯀꯤ ꯃꯥ ꯃꯃꯤꯡꯗꯨꯗꯤ ꯈꯪꯕ꯭ꯔꯣ꯫
ꯑꯗꯨ ꯑꯩꯈꯣꯏꯒꯤꯗꯤ ꯑꯗꯨꯝ ꯇꯣꯄꯤꯛ ꯑꯣꯏꯅ ꯂꯥꯛꯄꯅꯤꯅ ꯑꯗꯣ ꯂꯥꯏꯔꯤꯛꯄꯨꯗꯤ ꯃꯃꯤꯡꯗꯤ ꯈꯪꯗ꯭ꯔꯦ꯫ ꯁꯦꯃꯤꯁꯇꯔ ꯁꯦꯃꯤꯁꯇꯔꯒꯤ ꯁꯦꯃꯤꯐꯔ ꯁꯦꯃꯤꯁꯇꯔꯗꯅ ꯂꯥꯇꯦꯛꯁ ꯑꯣꯏꯅ ꯂꯥꯛꯑꯦ꯫ ꯑꯩꯈꯣꯏ ꯑꯦꯛꯖꯥꯝ ꯔꯤꯖꯜ ꯄꯦꯄꯔꯗꯁꯨ ꯑꯦꯛꯖꯥꯝꯗꯁꯨ ꯑꯗꯨꯝ ꯇꯦꯛꯁ ꯑꯣꯏꯅ ꯆꯠꯂꯦꯕꯀꯣ꯫
ꯎꯝ ꯑꯁ ꯑꯗꯨ ꯗꯥꯏꯔꯦꯛ ꯄꯥꯏꯊꯣꯟ ꯆꯠꯄꯗꯨꯗꯤ ꯈꯔ ꯋꯥꯔꯝꯅꯤ꯫
ꯎꯝ ꯑꯗꯨ ꯁꯕꯖꯦꯛ ꯃꯉꯥ ꯂꯩꯔꯦ ꯑꯗꯨ ꯇꯔꯨꯛ ꯑꯣꯏꯕꯅ ꯕꯤ ꯑꯦꯁ ꯁꯤ__ ꯑꯦꯟꯚꯥꯏꯔꯣꯟꯃꯦꯟꯁꯨ ꯂꯥꯛꯑꯦ ꯐꯥꯔꯁ ꯁꯦꯃꯤꯁꯇꯔꯅ ꯉꯁꯤꯅ ꯌꯣꯒꯥꯒꯤ ꯁꯦꯀꯦꯟ ꯁꯦꯃꯤꯁꯇꯔꯗꯗꯨ ꯂꯥꯛꯑꯦ
ꯌꯣ ꯌꯣꯒꯥꯒꯤꯗꯤ ꯀꯃꯥꯏ ꯇꯧꯒꯅꯤ
ꯌꯣꯒꯥꯒꯤꯁꯤ ꯑꯗꯨꯝ ꯌꯣꯒꯥ ꯇꯧꯕꯒꯤ ꯀ꯭ꯂꯥꯁꯁꯨ ꯂꯥꯛ ꯀ꯭ꯂꯥꯁꯁꯨ ꯂꯧꯋꯤ ꯑꯗꯨꯒ ꯑꯥ ꯄ꯭ꯔꯦꯛꯇꯤꯀꯦꯜ ꯑꯣꯏꯅ ꯌꯣꯒꯥꯒꯤ ꯇꯧꯕꯗꯣ
ꯌꯣꯒꯥ ꯍꯥꯏꯗꯤ ꯌꯣꯒꯥ ꯇꯥ
ꯑꯥꯍ ꯑꯗꯨ ꯑꯩꯈꯣꯏꯅ ꯇꯧꯕꯗꯨꯅꯤ ꯑꯩꯈꯣꯏꯅ ꯇꯧꯕꯗꯨꯅꯤ
ꯑꯥ ꯑꯗꯨꯗꯤ ꯑꯦꯛꯖꯥꯝꯗꯨꯗꯤ ꯀꯃꯥꯏꯅ ꯊꯥꯗꯣꯏꯕ
ꯑꯥ ꯌꯣꯒꯥ ꯍꯥꯏꯔꯁꯨ ꯌꯣꯒꯥ ꯌꯣꯒꯥ ꯇꯧꯕꯁꯨ ꯑꯣꯖꯥꯁꯤꯡ ꯂꯩꯅ ꯌꯣꯒꯥꯒꯤ ꯃꯥꯁꯇꯔꯁꯤꯡ ꯂꯩꯕꯗꯣ꯫
ꯑꯥꯍ
ꯑꯗꯨ ꯃꯣꯏꯁꯨ ꯊꯤꯌꯣꯔꯤ ꯌꯥꯝ ꯂꯩꯕꯅꯤ
ꯑꯣꯈꯦ
ꯊꯤꯌꯣꯔꯤ ꯌꯥꯝ ꯂꯩꯌꯦ ꯑꯁ ꯌꯥꯝꯃꯦꯍꯦ ꯑꯩꯈꯣꯏ ꯑꯩꯈꯣꯏꯅ ꯈꯟꯕꯗꯤ ꯌꯣꯒꯥ ꯍꯥꯏꯔꯒ ꯌꯥꯝꯅ ꯂꯥꯏꯗꯧ ꯃꯥꯟꯂꯦ ꯑꯗꯨ ꯑꯣꯏꯔꯒ ꯊꯤꯌꯣꯔꯤꯖꯦ ꯌꯥꯝ ꯀꯨꯞꯄꯅꯤ
ꯑꯣꯈꯦ ꯑꯗꯨꯒ ꯌꯣꯒꯥꯒꯤ ꯂꯥꯏꯔꯤꯛ ꯑꯦꯛꯖꯥꯝ ꯈꯨꯠꯅ ꯊꯥꯗꯣꯏꯕꯀꯣ
ꯎꯝ ꯄ꯭ꯔꯦꯛꯇꯤꯀꯦꯜꯁꯨ ꯂꯩꯌꯦꯕꯀꯣ ꯄ꯭ꯔꯦꯛꯇꯤꯀꯦꯜ ꯑꯗꯨꯒ ꯌꯣꯒꯥꯒꯤꯅ ꯐꯣꯔꯇꯤ ꯐꯥꯏꯚ ꯃꯥꯔꯛꯁ ꯈꯛꯇꯪ ꯊꯤꯑꯣꯔꯤꯗ ꯊꯥꯗꯣꯏꯕ
ꯑꯣꯈꯦ ꯊꯤꯌꯣꯔꯤꯖꯨ ꯑꯃꯨꯛꯀꯥ ꯂꯩꯕ ꯑꯈꯦ
ꯊꯤꯌꯣꯔꯤ ꯑꯁ ꯌꯥꯝ ꯀꯨꯞꯄꯅꯤꯍꯦ ꯀꯔꯤ
ꯗꯥꯏꯒ꯭ꯔꯥꯝ ꯏꯕꯗꯨꯅꯤ ꯍꯦꯟꯅ ꯇꯟꯂꯤꯁꯦ ꯌꯣꯒꯥꯗꯗꯤ ꯑꯩꯈꯣꯏꯅ ꯇꯧꯒꯗꯕ ꯑꯥ ꯄꯣꯁꯇꯔꯁꯤꯡꯒꯨꯝꯕ ꯄ꯭ꯔꯣꯁꯤꯗꯤꯌꯔꯁꯒꯨꯝꯕ ꯑꯗꯨ ꯑꯗꯨ ꯗꯥꯏꯒ꯭ꯔꯥꯝ ꯌꯥꯎꯔꯒ ꯏꯑꯦꯕꯀꯣ
ꯑꯥꯍ
ꯑꯗꯨꯗꯣ ꯑꯁ ꯌꯥꯝ ꯀꯨꯞꯄꯥꯅꯤꯍꯦ
ꯑꯣꯈꯦ ꯑꯣꯈꯦ ꯌꯣꯒꯥꯁꯦ ꯌꯥꯏꯌꯦꯅꯦ ꯊꯦ ꯊꯦ ꯊꯤꯌꯣꯔꯤꯗꯤ ꯂꯥꯏꯕ꯭ꯔꯣ ꯂꯨꯕ꯭ꯔꯣ ꯕꯥꯏꯍꯥꯔꯗ ꯕꯥꯏꯍꯥꯔꯗ ꯇ ꯑꯗꯨꯝ ꯆꯠꯄ꯭ꯔꯣ
ꯅꯠꯇꯦ ꯕꯥꯏꯍꯥꯔꯗ ꯀꯥ ꯑꯁ ꯍꯧꯖꯤꯛꯇꯤ ꯕꯥꯏꯍꯥꯔꯗ ꯇꯧꯕ ꯉꯝꯗ꯭ꯔꯦꯍꯦ ꯑꯁ ꯕꯥꯏꯍꯥꯔꯗ ꯇꯧꯕ ꯌꯥꯝ ꯋꯥꯔꯦ ꯑꯟꯗꯔꯁꯇꯦꯟꯗꯤꯡ ꯀ꯭ꯂꯥꯁ ꯈꯔ ꯌꯥꯎꯔꯦ ꯑꯗꯨꯒ ꯅꯣꯠꯁ ꯄꯤꯔꯛꯄꯗꯨꯗ ꯈꯔ ꯄꯥꯔꯒ ꯑꯦꯛꯖꯥꯝ ꯊꯥꯏ ꯕꯥꯏꯍꯥꯔꯗ ꯇꯧꯕꯁꯤ ꯀꯔꯤꯒꯤꯅꯣ ꯈꯟꯗꯦ ꯑꯗꯨꯝ ꯂꯨꯁꯤꯜꯂꯛꯑꯦꯕ
ꯑꯣꯈꯦ ꯕꯥꯔꯍꯥꯔꯗ ꯁꯤꯀꯣ
ꯎꯝ ꯗꯤꯐꯤꯅꯤꯁꯟ ꯅꯠꯇ꯭ꯔꯗꯤ ꯃꯦꯊꯁ ꯇꯗꯤ ꯕꯥꯏꯍꯥꯔꯗ ꯌꯥꯝꯅꯗꯤ ꯇꯧꯗ꯭ꯔꯦꯗꯅ ꯑꯣ ꯐꯣꯔꯃꯨꯂꯥꯕꯨꯗꯤ ꯍꯣꯏ ꯇꯧꯋꯦ ꯑꯗꯨ ꯑꯣꯏꯁꯨ ꯍꯣꯠꯄꯗꯤ ꯕꯥꯏꯍꯥꯔꯗ ꯇꯧꯅꯤꯡꯉꯥꯏ ꯂꯩꯇꯦꯗꯅ ꯑꯗꯨꯗ ꯄ꯭ꯔꯦꯛꯇꯤꯁ ꯇꯧꯗꯕꯗꯨ ꯇꯧꯗꯕ ꯀꯨꯏꯔꯦ ꯍꯥꯏꯇꯥꯔꯦꯀꯣ
ꯃꯣꯈꯩ
ꯑꯗꯨꯒꯤ ꯕꯥꯍꯥꯔ ꯇꯧꯕꯁꯤ ꯈꯔ ꯂꯨꯕ ꯍꯧꯔꯦꯅꯦ
ꯄꯥꯏꯊꯣꯟꯒꯨꯝꯕꯩꯗꯤ ꯊꯥꯕ ꯂꯔꯣꯏꯗ꯭ꯔꯣ ꯅꯪ ꯀꯃꯥꯏꯅ ꯄꯦꯛ ꯀꯃꯥꯏꯅ ꯕꯦꯛ ꯄꯥꯏꯊꯣꯟꯒꯨꯝꯍꯩꯗꯤ ꯀꯃꯥꯏꯅ ꯄꯥꯁ ꯇꯧꯔꯤꯔꯦ
ꯑꯩꯈꯣꯏꯅ ꯄ꯭ꯔꯣꯒ꯭ꯔꯥꯃꯤꯡꯗꯣ
ꯑꯥ
ꯄꯦꯊꯣꯟꯒꯤꯗꯤ ꯑꯦꯛꯖꯥꯝ ꯊꯥꯗ꯭ꯔꯤꯕꯀꯣ ꯑꯗꯨꯗꯤ ꯈꯪꯗꯦ ꯑꯗꯨ ꯂꯥꯇꯦꯛꯁꯀꯤ ꯊꯥꯕꯗꯨ ꯍꯥꯏ ꯍꯥꯏꯔꯗꯤ ꯂꯥꯇꯦꯛꯁꯤꯗꯤ ꯐꯖꯅ ꯇꯥꯛꯑꯦꯕꯀꯣ ꯑꯈꯣꯏꯗ꯫
ꯑꯥ
ꯇꯥꯛꯄꯗ ꯌꯨꯅꯤꯠ ꯋꯥꯟꯗ ꯊꯤꯑꯣꯔꯤ ꯑꯣꯏꯅ ꯇꯥꯛꯑꯅꯤ ꯑꯗꯨ ꯊꯤꯑꯣꯗꯣ ꯂꯣꯏ ꯈꯪꯉꯒ ꯐꯣꯔꯃꯨꯂꯥ ꯈꯔ ꯁꯤꯖꯤꯟꯅꯕꯗꯣ ꯀꯝꯄ꯭ꯌꯨꯇꯔ ꯂꯦꯡꯒ꯭ꯋꯦꯖꯇꯣ꯫
ꯑꯥ
ꯑꯩꯈꯣꯏꯅ ꯁꯤꯖꯤꯟꯅꯕ ꯇꯥꯛꯑꯒ ꯄ꯭ꯔꯣꯒ꯭ꯔꯥꯃꯤꯡ ꯇꯧ ꯇꯧꯕ ꯑꯥꯎꯠꯄꯨꯠ ꯏꯟꯄꯨꯠ ꯂꯩꯕꯗꯨꯗ ꯑꯗꯨꯝ ꯈꯔ ꯀꯩꯅꯣꯒꯤ ꯑꯟꯗꯔꯁꯇꯦꯟꯗꯤꯡ ꯑꯣꯏꯅꯕꯒꯤꯇꯥ ꯅꯣꯠꯕꯨꯛ ꯇ ꯑꯦꯅ ꯑꯦꯅꯂꯥꯏꯁ ꯇꯧꯔꯒ ꯇꯥꯑꯦꯕꯀꯣ꯫
ꯑ
ꯑꯗꯨ ꯂꯣꯏꯔꯀꯥꯟꯗ ꯑꯩꯈꯣꯏꯅ ꯀꯝꯄ꯭ꯌꯨꯇꯔꯗ ꯑꯥ ꯀꯩꯅꯣ ꯇ꯭ꯔꯦꯅꯤꯡ ꯈꯔ ꯇꯧꯕꯗꯣ
ꯑꯥ
ꯑꯗꯨ ꯇꯧꯕ ꯂꯣꯏꯔꯒ ꯑꯥ ꯄ꯭ꯔꯥꯛꯇꯤꯀꯦꯜ ꯑꯣꯏꯅ ꯀꯝꯄ꯭ꯌꯨꯇꯔꯗ ꯇꯧꯋꯦꯕ ꯑꯈꯣꯏꯒꯤ ꯔꯦꯀꯣꯔꯠ ꯑꯣꯏꯅ ꯂꯩꯅꯕꯒꯤꯀꯣ꯫
ꯑꯣꯀꯦ
ꯑꯗꯨꯗ ꯄ꯭ꯔꯥꯛꯇꯤꯀꯦꯜ ꯂꯩꯔꯒ ꯊꯤꯑꯣꯔꯤꯁꯨ ꯊꯥꯗꯤ ꯊꯥꯕꯅꯦ ꯄ꯭ꯔꯣꯒ꯭ꯔꯥꯃꯤꯡꯗꯣ ꯑ ꯈꯔ ꯑꯥꯎꯠꯄꯨꯠ ꯏꯟꯄꯨꯠ ꯂꯥꯛꯄꯗꯨꯗ ꯑꯗꯨꯝ ꯊꯥꯔꯤꯗ ꯌꯥꯝꯅꯗꯤ ꯂꯨꯗꯦ ꯍꯥꯏꯗꯤ ꯊꯥꯗꯨ ꯌꯥꯝꯃꯗꯤ ꯑꯈꯣꯏꯅ ꯇꯥꯛ ꯇꯥꯛꯀꯗꯕ ꯃꯇꯝꯗꯣ ꯌꯥꯝꯃꯗꯤ ꯅꯨꯡꯉꯥꯏꯌꯦꯕꯀꯣ ꯑꯗꯨ ꯊꯨꯅ ꯇꯧꯔꯗꯤ ꯒ꯭ꯌꯥꯟ ꯇꯥꯗꯦ ꯍꯥꯏꯗꯤ ꯀꯝꯄ꯭ꯌꯨꯇꯔꯒꯤ ꯑꯣꯏꯕꯅꯤꯅ꯫
ꯎꯝ
ꯑꯄꯥꯏꯊꯣꯟꯒꯤꯁꯤꯗꯤ ꯌꯥꯝ ꯀꯟꯐ꯭ꯌꯨꯁ ꯑꯣꯏꯈ꯭ꯔꯦꯕ꯫
ꯑꯣꯀꯦ ꯍꯣꯏ ꯄꯥꯏꯊꯣꯟꯒꯨꯝꯕꯗꯤ ꯑꯁꯦꯡꯕ ꯍꯥꯏꯔꯗꯤ ꯑꯩ ꯄꯥꯏꯊꯣꯟ ꯑꯣꯀꯦ ꯀꯝꯄ꯭ꯌꯨꯇꯔꯒꯨꯝꯕꯒꯤ ꯑꯗꯨꯝ ꯂꯧꯕꯩꯀꯣ ꯗꯥꯏꯔꯦꯛ ꯄꯥꯏꯊꯣꯟꯗꯒꯤ ꯍꯧꯋꯦꯕ ꯑꯗꯣ ꯑꯣꯏ ꯍꯧꯕꯕꯨꯗꯤ ꯌꯥꯏ ꯑꯗꯨꯁꯨ ꯈꯤꯇꯪ ꯂꯨꯈꯠꯂꯛꯄꯅꯦ꯫
ꯑꯥ ꯑꯩꯁ ꯒ꯭ꯌꯥꯟ ꯑꯝꯇ ꯇꯥꯗꯦ ꯄꯥꯏꯊꯣꯟꯁꯦ ꯌꯨꯅꯤꯠ ꯋꯥꯟ ꯑꯇꯪ ꯊꯤꯑꯣꯔꯤꯇꯪ ꯇꯧꯕꯗꯨꯗ ꯄꯩꯊꯣꯟ ꯋꯥꯠ ꯏꯁ ꯄꯥꯏꯊꯣꯟ ꯄꯥꯏꯊꯣꯟꯒꯤ ꯌꯨꯁ ꯄꯥꯏꯊꯣꯟꯒꯤ ꯗꯤꯁꯑꯦꯠꯚꯥꯟꯇꯦꯖ ꯑꯦꯗꯚꯥꯟꯇꯦꯖ ꯇꯪ ꯇꯥꯛꯑ ꯂꯣꯏꯔꯦꯕꯀꯣ꯫
ꯑꯥ
ꯑꯗꯨ ꯈꯪꯗ꯭ꯔꯦꯍꯦ ꯑꯦꯛꯖꯥꯝ ꯂꯣꯏꯔꯒ ꯑꯩꯈꯣꯏꯅ ꯇꯥꯛꯑꯣ ꯇꯥꯛꯄꯤꯌꯣ ꯍꯥꯏꯔꯗꯤ ꯇꯥꯛꯗꯤ ꯇꯥꯛꯑꯝꯗꯧ ꯃꯥꯜꯂꯦ ꯑꯗꯨ ꯇꯟꯂꯤꯗꯅ ꯑꯩꯈꯣꯏꯁꯨ ꯁꯦꯃꯤꯁꯇꯔꯒꯤ ꯂꯣꯏꯔꯒ ꯊꯥꯔꯠ ꯁꯦꯃꯤꯁꯇꯔ ꯀꯥ ꯀꯥꯗꯕ ꯃꯇꯥꯡꯁꯤꯗ ꯑꯃꯨꯛ ꯇꯧꯕꯗꯣ
ꯎꯝ ꯍꯣꯏ ꯂꯥꯏꯗꯝꯅꯤ꯫
ꯀꯣꯂꯦꯖ ꯀꯨꯝꯕꯗꯤ ꯀꯥꯕꯗꯤ ꯑꯗꯨꯝ ꯅꯨꯡꯉꯥꯏꯕ꯭ꯔꯣ ꯑꯣꯔ ꯅꯪ ꯏꯃꯥꯟꯅꯕ ꯑꯗꯨꯝ
ꯅꯠꯇꯦ ꯑꯩꯗꯤ ꯀꯣꯂꯦꯖ ꯀꯥꯕ ꯑꯩꯅ ꯀꯥꯅꯤꯡꯕꯒꯤ ꯀꯥꯕꯅꯤꯗ ꯁ꯭ꯀꯨꯜ ꯗꯤ ꯌꯥꯝ ꯁ꯭ꯀꯨꯜ ꯀꯥꯕꯗꯤ ꯌꯥꯝ ꯄꯥꯝꯃꯦ꯫
ꯏꯁꯀꯨꯜ ꯀꯥꯕꯁꯤꯀꯣ
ꯑ ꯑꯩꯗꯤ ꯀꯥꯕꯁꯤꯗꯤ ꯌꯥꯝ ꯄꯥꯝꯃꯦ ꯕꯤ ꯑꯦ ꯂꯣꯏꯔꯒ ꯑꯦ ꯃꯦ ꯂꯣꯏꯔ ꯑꯗꯨꯝ ꯀꯥꯕ ꯌꯥꯏ ꯑꯩꯗꯤ꯫
ꯀꯩ ꯀꯩ ꯀꯩ ꯀꯩ ꯀꯩ ꯇꯧꯕꯩꯅꯣ ꯁ꯭ꯀꯨꯜ ꯌꯥꯝ ꯄꯥꯝꯃꯤꯁꯦ?
ꯌꯥꯝ ꯏꯟꯇꯔꯦꯁ ꯂꯩꯕ ꯍꯥꯏꯇꯥꯔꯦꯅꯦ꯫
ꯑꯣꯈꯦ
ꯑꯩꯈꯣꯏꯅ ꯍꯥꯏꯗꯤ ꯐ꯭ꯌꯨꯆꯔꯒꯤ ꯄꯩꯁꯥ ꯄꯥꯏ ꯄꯩꯁꯥ ꯇꯥꯟꯕ ꯃꯐꯝ ꯐꯖꯅ ꯂꯩꯔꯦ ꯑꯗꯨ ꯁ꯭ꯀꯨꯜ ꯀꯥꯕ ꯌꯥꯔꯦ ꯍꯥꯏꯗꯤ ꯑꯗꯨꯝ ꯀꯥꯕ ꯌꯥꯏ ꯑꯩꯗꯤ
ꯑꯣꯀꯦ ꯌꯥꯏ ꯌꯥꯏ
ꯎ
ꯑꯗꯨꯁꯨ ꯑꯃꯅꯤꯅꯦ
ꯑ ꯄꯩꯁꯥ ꯇꯥꯟꯗꯕꯤꯗ ꯄꯩꯁꯥ ꯂꯥꯛꯄ ꯃꯐꯝ ꯏꯟꯀꯝ ꯂꯩꯔꯦ ꯍꯥꯏꯔꯗꯤ ꯑꯁ ꯁ꯭ꯀꯨꯜ ꯀꯥꯕꯁꯤꯗꯤ ꯍꯥꯏꯗꯤ ꯌꯥꯝ ꯈ꯭ꯋꯥꯏꯗꯒꯤ ꯅꯨꯡꯉꯥꯏꯕꯅꯦ ꯑꯩꯒꯤꯗꯤ ꯑꯁꯦꯡꯕ
ꯑꯣꯀꯦ
ꯌꯥꯝꯅ ꯀꯩ ꯀꯔꯤ ꯍꯥꯏꯅꯤ ꯑꯩꯈꯣꯏ ꯑꯩꯒꯤ ꯃꯥꯏꯟꯒꯤꯗꯤ ꯌꯥꯝ ꯔꯤꯐ꯭ꯔꯦꯁ ꯑꯣꯏ ꯍꯥꯏꯇꯥꯔꯦꯀꯣ
ꯑꯣꯀꯦ ꯅꯪꯗꯤꯟ ꯏꯃꯥꯟꯅꯕꯒ ꯑꯗꯨꯝ ꯑꯣꯔ ꯅꯃꯥꯟꯅꯕꯁꯤꯡꯗꯤ ꯌꯥꯝꯕ꯭ꯔꯣ ꯅꯃꯥꯟꯅꯕꯤꯁꯤꯡ
ꯑꯩ ꯑꯩꯒꯤ ꯐ꯭ꯔꯦꯟ ꯁꯥꯔꯀꯜꯗꯤ ꯌꯥꯝ ꯄꯤꯛꯑꯦ
ꯎꯝ
ꯑꯦ ꯀꯔꯤ ꯀꯥꯟꯕ ꯂꯩꯒꯦ ꯐ꯭ꯔꯦꯟ ꯁꯔꯀꯜ ꯆꯥꯎꯔꯒ
ꯑꯦ
ꯑꯩ ꯑꯩꯈꯣꯏ ꯗꯤꯄꯥꯔꯠꯃꯦꯟꯁꯦ ꯃꯦꯁ ꯂꯧꯕꯁꯤ ꯃꯤ ꯌꯥꯝꯗꯦꯕꯀꯣ
ꯑꯥ
ꯑꯇꯣꯞꯄ ꯗꯤꯄꯥꯔꯠꯃꯦꯟꯁꯤ ꯃꯤ ꯌꯥꯝꯃꯦ ꯑꯩꯈꯣꯏꯒꯤꯗꯤ ꯃꯤ ꯃꯔꯤ ꯇꯉꯥꯏꯑꯦꯕ ꯑꯗꯣ ꯅꯨꯄꯥ ꯑꯃ ꯅꯨꯄꯤ ꯑꯍꯨꯝ ꯑꯣꯏꯌꯦꯕꯀꯣ
ꯑꯥ
ꯑꯩꯈꯣꯏꯁꯨ ꯀꯔꯤꯅꯣ ꯑ ꯀꯔꯤ ꯍꯥꯏꯒꯅꯤ ꯅꯪ ꯅꯪꯁꯨ ꯈꯪꯉꯝꯕꯅꯦ ꯃꯦꯁ ꯂꯧꯕꯒꯤ ꯋꯥꯈꯜꯒ ꯑꯇꯣꯞꯄ ꯁꯕꯖꯦꯛ ꯂꯧꯕꯒꯤ ꯋꯥꯈꯜꯒꯗꯤ ꯈꯤꯇꯪ ꯈꯦꯠꯅꯕ ꯌꯥꯎꯋꯦꯕꯀꯣ
ꯆꯨꯝꯃꯦ ꯆꯨꯝꯃꯦ ꯃꯦꯁ ꯃꯦꯁ ꯃꯦꯁ ꯂꯧꯗꯕꯁꯤꯡꯅ ꯈꯤꯇꯪ ꯆꯥꯃꯦꯅ
ꯎꯝ ꯑꯗꯨ ꯑꯩꯈꯣꯏꯅ ꯑꯩꯈꯣꯏꯅ ꯑꯩꯈꯣꯏꯗꯤ ꯀꯣꯂꯦꯖ ꯂꯥꯛꯑꯀꯥꯟꯗ ꯇꯤꯟꯅꯔꯦ ꯂꯥꯛꯇ꯭ꯔꯒꯅ ꯑꯇꯣꯞꯄ ꯃꯐꯝ ꯆꯠꯂꯒ ꯇꯤꯟꯅꯕꯗꯣ ꯑꯩꯈꯣꯏꯗꯤ ꯇꯧꯗꯦꯕꯀꯣ ꯎꯝ ꯑꯗꯨꯝ ꯁꯤꯝꯄꯜ ꯑꯣꯏꯕꯗꯣ ꯑꯩꯈꯣꯏꯒꯤ ꯃꯥꯏꯟꯗꯨꯁꯨ ꯌꯥꯝ ꯁꯤꯝꯄꯜ ꯑꯣꯏꯕꯗꯣ ꯃꯦꯖ ꯂꯧꯕꯁꯤꯡ ꯁꯤ ꯁꯇ꯭ꯔꯥꯒꯤ ꯈꯨꯗꯤꯡꯒꯤꯅꯤꯗ
ꯑꯣꯀꯦ ꯍꯣꯏ ꯒ꯭ꯌꯥꯟ ꯇꯥꯥꯢ ꯒ꯭ꯌꯥꯟ ꯇꯥꯢ ꯑꯩꯁꯨ
ꯑꯗꯨꯁꯨ ꯌꯥꯝ ꯇꯧꯗꯕꯅꯦꯕ
ꯅꯪ ꯅꯪ ꯅꯪꯗꯤ ꯀꯩꯇꯧꯋꯤ ꯃꯤꯁꯇꯤ ꯄꯥꯝꯕ꯭ꯔꯣ
ꯍꯣꯏ ꯑꯩꯗꯤ ꯃꯦꯁ ꯄꯥꯝꯃꯦ
ꯀꯩ ꯀꯩ ꯇꯧꯏ ꯀꯩ ꯃꯔꯝꯗꯒꯤ ꯐꯣꯔ ꯑꯦꯛꯖꯥꯝꯄꯜ ꯑꯩꯒꯤꯗꯃꯛꯇꯤ ꯃꯦꯠꯁꯦ ꯑꯟꯗꯔꯁꯇꯦꯟꯗꯤꯡꯗꯨ ꯀꯃꯟ ꯁꯦꯟꯁꯀꯨꯝꯕ ꯑꯗꯨꯝ ꯒ꯭ꯌꯥꯟ ꯇꯥꯕ ꯉꯝꯃꯦꯕꯀꯣ
ꯑꯥ
ꯎꯝ ꯑꯩ ꯑꯩꯁꯨ ꯁꯥꯏꯟꯁꯄꯨꯗꯤ ꯂꯧꯔꯝꯃꯦ ꯑꯦꯂꯚꯦꯟ ꯇꯨꯋꯜꯐꯇ ꯑꯗꯨꯗꯁꯨ ꯍꯣꯏ ꯀꯦꯃꯤꯁꯇ꯭ꯔꯤꯒꯨꯝꯕꯁꯦ ꯈꯤꯇꯪ ꯈꯔ ꯒ꯭ꯌꯥꯟ ꯇꯥꯕ ꯈꯔ ꯋꯥꯠꯂꯦ ꯑꯗꯣ ꯃꯦꯁ ꯀꯨꯝꯕꯗꯤ ꯑꯗꯨꯝ ꯍꯣꯏ ꯒ꯭ꯌꯥꯟ ꯇꯥꯕꯗꯣ ꯑꯗꯨꯝ ꯍꯣꯏ ꯈꯣꯠꯄꯗꯣ ꯑꯗꯨꯝ ꯅꯨꯡꯉꯥꯏ
ꯑꯩꯅ ꯄꯥꯝꯃꯤꯁꯤꯀꯣ ꯃꯦꯁꯦ
ꯍꯥꯥ
ꯃꯥꯒꯤ ꯃꯤꯦꯠꯁꯀꯤ ꯇꯦꯛꯅꯤꯛ ꯑꯃ ꯌꯥꯎꯋꯦꯗꯅ
ꯑ ꯍꯣꯏ ꯍꯣꯏ
ꯑꯗꯨꯗꯤ ꯑꯩ ꯌꯥꯝ ꯄꯥꯝꯃꯦ ꯍꯥꯏꯗꯤ ꯃꯤꯦꯁ ꯂꯧꯕ ꯍꯥꯏꯁꯦ ꯀꯔꯤꯒꯤꯅꯣ ꯑꯩꯈꯣꯏꯒꯤ ꯋꯥꯈꯜꯗ ꯑꯗꯨꯝ ꯑ ꯑꯦꯅꯥꯂꯥꯏꯁ ꯇꯧꯕ ꯁꯔꯨꯛꯄꯨꯗꯤ ꯌꯥꯝ ꯈꯔꯕꯨꯗꯤ ꯑꯇꯣꯞꯄꯗꯒꯤ ꯈꯔ ꯍꯦ ꯍꯦꯂꯗꯅ
ꯑꯣꯁꯦ ꯑꯣꯦ
ꯑꯗꯨꯒꯤꯁꯨ ꯑꯃꯅꯦ ꯑꯗꯨꯒ ꯃꯦꯠꯁ ꯍꯥꯏꯁꯦ ꯃꯦꯠꯁ ꯍꯥꯏꯔꯤꯕ ꯁꯞꯖꯦꯛꯁꯦ ꯑꯇꯣꯞꯄ ꯁꯕꯖꯦꯛꯀ ꯃꯥꯟꯅꯗꯦꯕ ꯎꯝ ꯍꯥꯏꯗꯤ ꯎꯝ ꯍꯤꯁꯇꯣꯔꯤꯒꯨꯝꯕ ꯀꯩꯅꯣꯒꯤ ꯑꯥꯔꯠ ꯁꯕꯖꯦꯛꯀꯨꯝꯕꯁꯨ ꯑꯗꯨꯝ ꯂꯩꯗꯤ ꯂꯩ ꯑꯗꯨ ꯑꯣꯏꯔꯁꯨ ꯃꯦꯠꯁꯀꯤꯁꯤ ꯑꯩꯈꯣꯏꯅ ꯍꯧꯖꯤꯛ ꯇꯥꯛꯏꯕ ꯕꯤ ꯑꯦꯁ ꯁꯤ ꯑꯣꯏꯒꯦꯔꯥ ꯑꯗꯨꯃꯥꯏꯅ ꯇꯧꯔꯁꯨ ꯑꯩꯈꯣꯏꯅ ꯇꯧꯔꯤꯁꯤꯡꯁꯦ ꯅꯔꯖꯔꯤꯒꯤ ꯋꯥꯟ ꯇꯨ ꯊ꯭ꯔꯤꯗꯣ ꯁꯤꯖꯤꯟꯅꯔꯒ ꯕꯤ ꯑꯦꯁ ꯁꯤꯁꯦ ꯇꯧꯕꯅꯦꯕꯀꯣ
ꯑꯥ
ꯍꯥꯏꯗꯤ ꯑꯩ ꯍꯥꯏꯁꯤꯗꯤ ꯃꯦꯁ ꯃꯦꯠꯁ ꯁꯥꯏꯟꯁꯁꯤꯗꯤ ꯕꯦꯁꯤꯛꯀꯤ ꯁꯕꯖꯦꯛꯅꯦꯕ
ꯑꯥ
ꯃꯈꯈꯣꯏ ꯋꯥꯟ ꯇꯨ ꯊ꯭ꯔꯤ ꯈꯪꯗ꯭ꯔꯗꯤ ꯃꯦꯁ ꯇꯧꯕ ꯌꯥꯗ꯭ꯔꯦ ꯑꯗꯨ ꯋꯥꯟ ꯇꯨ ꯊ꯭ꯔꯤꯗꯤ ꯀꯥꯏꯗꯒꯤ ꯈꯪꯉꯅꯤ ꯑꯩꯈꯣꯏ ꯅꯔꯖꯔꯤ ꯀꯥꯔꯤꯉꯩꯗꯒꯤ ꯈꯥꯡꯒꯗꯕꯅꯦꯕ
ꯑ
ꯑꯩꯈꯣꯏ ꯄ꯭ꯂꯥꯁꯃꯦꯅꯥꯁ ꯈꯪꯗꯗꯤ ꯃꯦꯁ ꯇꯧꯕ ꯌꯥꯗꯦ ꯄ꯭ꯂꯥꯁꯃꯤꯅꯥꯁꯤ ꯀ꯭ꯂꯥꯁ ꯕꯤ ꯋꯥꯟ ꯇꯨ ꯊ꯭ꯔꯤꯗꯒꯤ ꯈꯪꯒꯗꯕꯅꯦ ꯑꯗꯨꯝ ꯕꯦꯁꯤꯛꯇꯣ ꯑꯇꯣꯞꯄ ꯁꯕꯖꯦꯛꯇꯤ ꯍꯧꯖꯤꯛ ꯏꯪꯂꯤꯁꯀꯤ ꯀꯩꯅꯣ ꯑꯦꯛꯖꯥꯝꯄꯜ ꯑꯃ ꯄꯤꯁꯤꯅꯦ ꯍꯧꯖꯤꯛ ꯏꯪꯂꯤꯁꯀꯤꯗꯤ ꯆꯦꯞꯇꯔ ꯑꯃ ꯂꯩꯔꯦ ꯑꯗꯨ ꯆꯦꯞꯇꯔ ꯑꯃ ꯀ꯭ꯂꯥꯁ ꯐꯣꯔꯒꯤ ꯆꯦꯞꯇꯔꯗꯨ ꯀ꯭ꯂꯥꯁ ꯐꯥꯏꯚ ꯀꯥꯕꯗ ꯂꯩꯇꯦ ꯍꯥꯏꯕꯅꯤꯗ ꯑꯗꯨ ꯃꯦꯠꯁꯇꯤ ꯀ꯭ꯂꯥꯁ ꯐꯣꯔꯒꯤ ꯑꯣꯏꯒꯦꯔꯥ ꯊ꯭ꯔꯤꯒꯤ ꯑꯣꯏꯒꯦꯔꯥ ꯇꯨꯒꯤ ꯑꯣꯏꯒꯦꯔꯥ ꯀ꯭ꯂꯥꯁ ꯐꯥꯏꯚ ꯀꯥꯕꯗ ꯑꯗꯨꯝ ꯄꯥꯏꯔꯒ ꯑꯩꯈꯣꯏꯅ ꯈꯪꯈꯤꯕꯗꯨꯗ ꯈꯪꯈꯤꯕꯗꯒꯤ ꯈꯤꯇꯪ ꯈꯤꯇꯪ ꯆ ꯀꯈꯠꯂꯒ ꯑꯗꯨꯝ ꯇꯧꯋꯦꯗꯅ ꯃꯥꯒꯤ ꯇꯦꯛꯅꯤꯛ ꯑꯃ ꯂꯩꯌꯦꯗꯅ
ꯑꯣ ꯑꯣ
ꯎꯝ ꯎꯝ ꯈꯔ ꯈꯔ ꯈꯤꯇꯪ ꯈꯤꯇꯪ ꯆꯥꯎꯊꯣꯛꯑꯒ ꯑꯗꯨꯝ ꯃꯔꯤꯕꯨꯗꯤ ꯂꯣꯏ ꯂꯩ ꯍꯥꯏꯕ ꯋꯥꯅꯤꯗ ꯅꯔꯖꯔꯤꯗꯒꯤ ꯍꯧꯔꯒ ꯑꯗꯨꯒꯤ ꯇꯦꯛꯅꯤꯛꯇꯣ ꯌꯥꯝ ꯐꯩ ꯍꯥꯏꯕ ꯃꯦꯠꯁꯀꯤꯁꯦ
ꯆꯉꯦ ꯆꯉꯦ ꯑꯗꯨ
ꯎꯝ ꯎꯝ ꯑꯗꯨꯁꯨ ꯌꯥꯝ ꯐꯩ ꯑꯩꯁꯨ ꯕꯤ ꯀꯣꯝ ꯇꯧꯒꯦ ꯇꯧꯕꯅꯦ ꯑꯗꯨ ꯑꯩꯅ ꯈꯔ ꯊꯦꯡꯈꯤꯕ ꯅꯨꯃꯤꯠ ꯃꯔꯤ ꯃꯉꯥ ꯊꯦꯡꯈꯤꯕꯗꯒꯤ ꯁꯤꯠ ꯐꯪꯗꯕꯩꯀꯣ ꯑꯗꯨꯒꯤ ꯑꯗꯨ ꯑꯣꯏꯕ